ꯑ ꯍꯜꯂꯣ ꯍꯜꯂꯣ ꯍꯜꯂꯣ ꯍꯜꯂꯣ ꯍꯥꯥ ꯇꯥꯗꯕ꯭ꯔꯣ
ꯎꯝ
ꯇꯥꯗꯕ꯭ꯔꯥ ꯍꯜꯂꯣ
ꯍꯂꯣ
ꯑꯩꯅ ꯉꯥꯡꯕ ꯇꯥꯗꯕ꯭ꯔꯥ
ꯍꯜꯂꯣ
ꯑꯩꯅ ꯑꯉꯥꯡꯕ ꯇꯥꯗꯕ꯭ꯔꯥ ꯇ
ꯍꯜꯂꯣ
ꯑꯩꯗꯤ ꯇꯥꯍꯩꯌꯦ ꯅꯪꯅ ꯉꯥꯡꯕ
ꯎꯝꯅꯦ
ꯍꯥ ꯑꯩꯅ ꯉꯥꯡꯕ ꯇꯥꯗꯕ꯭ꯔꯣ
ꯎ
ꯍꯂꯣ